ꯍꯜꯂ‌ꯣ
ꯍꯜꯂꯣ
ꯍꯜꯂꯣ
ꯇꯥꯔ꯭ꯕꯣ
ꯑꯧ ꯇꯥꯏ
ꯑꯣ ꯑꯣ ꯀꯩꯗꯧꯏꯅꯣ
ꯆꯥꯛ ꯊꯣꯡꯉꯤꯌꯦ ꯍꯤꯟꯖꯥꯡ ꯅꯣꯏꯗꯤ
ꯏꯟꯖꯥꯡ ꯊꯣꯡꯉꯤꯌꯦ ꯑꯣ ꯀꯩ ꯃꯊꯦꯜ ꯊꯣꯡ ꯉꯒꯦ
ꯍꯤꯟꯖꯥꯡꯅꯦ ꯊꯣꯡꯉꯤꯖꯦ
ꯀꯩ ꯃꯊꯦꯜ ꯊꯣꯡꯉꯤꯅꯣ
ꯍꯋꯥꯏ
ꯍꯋꯥꯏ ꯉꯥꯛꯇꯪ ꯊꯣꯡꯉꯦ ꯑꯌꯥꯝꯕꯀꯣ
ꯍꯨꯝ ꯍꯥꯎꯕꯒꯤꯅꯤꯅ
ꯑꯣ ꯆꯨꯝꯃꯤ ꯆꯨꯝꯃꯤ ꯍꯥꯥ
ꯍꯋꯥꯏꯁꯦ ꯇꯥꯡꯕꯅꯦ ꯑꯇꯥꯡ ꯑꯇꯥꯡꯕ ꯄꯣꯠꯅꯦ ꯆꯥꯔꯤꯖꯦ
ꯏ
ꯏꯁ ꯈꯨꯟꯅꯣꯛꯇꯤ ꯉꯁꯤ ꯂꯩꯇꯦ
ꯑꯥ ꯑꯩ ꯅꯣꯛꯑꯔꯣꯏ ꯑꯃꯨꯛ ꯍꯟꯅ ꯅꯣꯛꯑꯔꯣꯏ ꯑꯗꯣꯏꯗꯤ
ꯑꯥ ꯌꯥꯏ ꯑꯩꯈꯣꯏꯅꯤ ꯃꯟꯅꯩ ꯑꯩꯈꯣꯏꯅꯤꯃꯛ ꯔꯁꯤ ꯂꯩ ꯅꯣꯛ ꯅꯣꯛ ꯈꯨꯅꯣꯛꯇꯣ
ꯗꯣ
ꯑꯗꯨꯅꯦ ꯅꯣꯛꯑꯣ ꯀꯝ ꯀꯥꯏꯗꯦ
ꯂꯥꯁꯇ ꯍꯥꯏꯕ ꯃꯈꯣꯟꯗꯣ ꯀꯩ ꯃꯈꯣꯟꯅꯣ ꯑꯣ ꯑꯃꯨꯛ ꯍꯥꯔꯛꯑꯦ ꯅꯊꯟꯗ ꯂꯩꯔꯤꯔꯣ ꯅꯊꯟꯇꯔꯣ
ꯏꯊꯟ ꯍꯣꯏ
ꯑꯣ ꯅꯣꯉꯥꯏꯔꯤꯀꯣ
ꯅꯨꯡꯉꯥꯏꯔꯤ
ꯎꯝ ꯀꯩꯀꯩ ꯇꯧꯔ ꯂꯩꯕ꯭ꯔꯣ ꯉꯁꯤꯗꯤ
ꯉꯁꯤꯁꯦ ꯍꯧꯒꯠꯂꯦ ꯆꯥꯛ ꯆꯥꯔꯦ ꯆꯥꯛ ꯆꯥꯕ ꯂꯣꯏꯔꯒ ꯎꯝ
ꯐꯣꯟ ꯌꯦꯡꯉꯦ ꯐꯣꯟ ꯌꯦꯡꯉꯒ ꯍꯧꯖꯤꯛ ꯆꯥꯛ ꯊꯣꯡꯈ꯭ꯔꯦ
ꯑꯣ ꯇꯨꯝꯗꯤ ꯇꯨꯝꯗ꯭ꯔꯣ
ꯅꯣꯏ ꯇꯨꯝꯗꯦ ꯇꯨꯝꯇꯦ ꯑꯩꯗꯤ ꯅꯨ ꯊꯤꯟꯗ ꯇꯨꯝꯗꯦ ꯅꯨꯡꯊꯤꯟꯗ ꯇꯨꯝꯕꯁꯦ ꯑꯩꯗꯤ ꯅꯥꯏꯌꯦꯕ ꯍꯧꯒꯠꯂꯒꯀꯣ ꯀꯣꯛꯀꯨꯝꯕ ꯏꯁꯥꯁꯦ ꯂꯨꯝꯕꯒꯨꯝ ꯇꯧꯋꯦꯕ ꯑꯗꯨꯗꯤ ꯇꯨꯝꯗꯦ
ꯑꯣ
ꯅꯣꯏꯗꯤ ꯉꯁꯤ ꯀꯔꯤ ꯀꯔꯤ
ꯍꯣꯏ ꯉꯁꯤ ꯗꯤ ꯑꯗꯨꯝ ꯏꯃꯥꯟꯅꯕꯁꯤꯡꯒ ꯈꯔꯒꯣ ꯀꯨꯜꯂꯒ ꯀꯣꯏꯕ ꯆꯠꯂꯦ ꯑꯗꯨꯒ ꯍꯜꯂꯛꯑꯒ ꯆꯥꯛ ꯆꯥꯃꯤꯟꯅꯩ ꯑꯗꯨꯝ ꯂꯩꯗ ꯊꯟꯗꯔꯣ ꯂꯩꯕ
ꯑꯣ ꯑꯁꯤꯗ ꯏꯊꯟꯗ ꯂꯩꯌꯦ ꯏꯊꯟꯗ ꯆꯥꯛꯊꯣꯡꯉꯤ ꯈꯣꯏ ꯕꯣꯕꯣꯛ ꯈꯣꯏ ꯂꯩ ꯑꯗ
ꯅꯈꯣꯟꯜꯁꯦ ꯌꯥꯝ ꯅꯨꯡꯁꯤꯉꯣ ꯇꯥ ꯅꯨꯡꯉꯥꯏ
ꯑꯣ ꯕꯦꯛꯒ꯭ꯔꯥꯎꯟ ꯃꯤꯛ ꯎꯝ ꯕꯦꯛꯒ꯭ꯔꯥꯎꯟ ꯌꯥꯝ ꯀꯟꯒꯤꯔꯥ
ꯎꯝ ꯀꯗꯦ ꯀꯗꯦ ꯇꯥꯗꯦ
ꯑꯣ ꯑꯩ ꯈꯣꯟꯗꯤ ꯌꯥꯝ ꯄꯤꯛꯄ꯭ꯔꯥ
ꯄꯤꯛꯇꯦ ꯑꯣ ꯈ꯭ꯔꯗꯤ ꯄꯤꯛꯑꯦ
ꯑꯩꯒꯤ ꯏꯁꯄꯤꯀꯔꯅꯅꯦꯕꯀꯣ ꯑꯩꯗꯤ ꯂꯥꯎꯕꯅꯦ ꯀꯣ
ꯑꯣ ꯍꯧꯖꯤꯛꯇꯤ ꯀꯟꯅ ꯈꯔ ꯇꯥꯏ
ꯁꯤꯑ
ꯃꯊꯤ ꯋꯥꯔꯦꯝ ꯇꯧꯕꯅꯨꯍꯦ ꯅꯪ
ꯑꯦ ꯑꯗꯣ ꯑꯩ ꯄꯥꯎ ꯑꯃ ꯇꯥꯏꯅꯦ
ꯀꯔꯤꯅꯣ
ꯅꯪ ꯅꯨꯄꯥ ꯑꯇꯣꯞꯄ ꯊꯤ ꯊꯤ ꯅꯨꯡꯁꯤꯅꯔꯦ ꯇꯧ ꯂꯩꯌꯦꯅꯦ
ꯁꯤꯁ
ꯆꯨꯝꯕ꯭ꯔꯣ
ꯆꯨꯝꯗꯦ
ꯑꯩ ꯑꯩ ꯑꯩ ꯂꯩꯅ ꯂꯩꯅ ꯅꯪ ꯅꯨꯄꯥ ꯑꯇꯣꯞꯄ ꯌꯦꯡꯉꯦ ꯍꯥꯏꯔꯣ
ꯍꯥꯥ
ꯑꯩ ꯂꯩꯅ ꯂꯩꯅ ꯅꯪ ꯅꯨꯄꯥ ꯑꯇꯣꯞꯄ ꯌꯦꯡꯉꯒꯦ ꯍꯥꯏꯔꯣ
ꯅꯣꯛꯁꯦ ꯍꯍꯥ ꯀꯣꯂꯦꯖ ꯀ
ꯍꫭ ꯔꯝꯅꯤ
ꯑꯩ ꯅꯣꯛꯍꯟꯒꯅꯨ ꯑꯩ ꯅꯣꯛꯄꯗꯤꯀꯣ ꯑꯩ ꯊꯤꯕꯅꯦꯀꯣ ꯅꫭꯛꯍꯟ
ꯊꯤꯌꯦꯁ ꯅꯣꯏ ꯅꯨꯡꯁꯤꯕꯤꯅ ꯅꯣꯛꯕꯕꯨ ꯀꯃꯥꯏ ꯊꯤ ꯍꯥꯏꯒꯗ꯭ꯔꯣ
ꯍꯣꯏ ꯍꫭꯏ ꯎꯝ
ꯅꯪ ꯅꫭꯛꯄ ꯂꯤꯞꯄꯔꫭꯏ ꯗꯅ
ꯑꯣꯏ
ꯅꯪꯗꯤ ꯀꯩ ꯀꯩ ꯇꯧꯔ ꯂꯩꯕꯅꯣ ꯁ꯭ꯀꯨꯜ ꯀꯗ꯭ꯔꯕꫭ ꯀꯣꯂꯦꯖ
ꯁꯦꯁꯟ ꯍꯧꯗ꯭ꯔꯤ ꯑꯩꯈꯣꯏꯒꯤ
ꯁꯃꯤꯁꯇꯔ ꯀꯌꯥ
ꯐꯔꯁꯠ ꯏꯌꯔ ꯕꯤ ꯑꯦ ꯁꯤ ꯐꯔꯁꯠ ꯏꯌꯔ
ꯑꯣ ꯌꯥꯝꯐꯩꯀꯣ
ꯀꯣꯔꯦꯁ ꯄꯣꯅꯤꯡꯅꯤꯗ ꯀꯥꯔꯣꯏꯗ
ꯍꯥꯏꯁ ꯀꯥꯎꯍꯦ
ꯃꯤꯁꯨ ꯂꯥꯛꯁꯨ ꯂꯥꯛꯂꯔꯣꯏ
ꯑꯩꯈꯣꯏꯒꯤ ꯑꯦꯛꯖꯥꯝ ꯊꯥꯕ ꯆꯠꯀꯅꯤ ꯑꯗꯨꯝ ꯉꯥꯏꯔꯦ ꯑꯇꯣꯞꯄ ꯆꯠꯂꯣꯏ ꯏꯁ꯭ꯀꯨꯜꯁꯨ ꯀꯥꯅꯤꯡꯗꯦ
ꯍꯥꯥ
ꯑꯦꯛꯖꯥꯝ ꯊꯥꯕ ꯉꯛꯇ ꯆꯠꯀꯅꯤꯌꯦ
ꯀꯩꯒꯤ ꯀ꯭ꯂꯥꯁ ꯂꯧꯅꯤꯡꯗ꯭ꯔꯣꯅꯦ
ꯂꯧꯅꯤꯡꯗꯦꯗ
ꯀꯩꯒꯤ ꯂꯧꯅꯤꯡꯗꯕ
ꯇꯪꯗ꯭ꯔꯣ ꯃꯤꯁꯨ ꯂꯥꯛꯑꯣꯏ ꯑꯗꯨꯒ ꯃꯣꯏꯁꯨ ꯐꯖꯅ ꯇꯥꯛ ꯇꯦ ꯍꯥꯏꯕꯒꯨꯝ ꯇꯥꯕꯀꯣ ꯑꯩꯈꯣꯏꯒꯤ ꯁꯤꯅꯤꯌꯔ ꯑꯗꯨꯗ ꯀꯥꯔꯝꯕ ꯃꯤ ꯌꯥꯝ ꯌꯥꯎꯕ ꯑꯗꯨꯗ ꯃꯣꯏꯅ ꯔꯤꯀꯣꯃꯦꯟ ꯇꯧꯕ ꯀꯣꯃꯦꯟ ꯇꯝꯕ ꯐꯤꯠꯕꯦꯛ ꯄꯤꯕ ꯑꯩꯈꯣꯏꯕꯨ
ꯑꯗꯨ ꯑꯣꯏꯔꯗꯤ ꯌꯥꯏꯗ
ꯑꯗꯨꯅꯦ ꯃꯇꯝ ꯃꯥꯡꯗ꯭ꯔꯣ
ꯃꯥꯅꯦ ꯃꯥꯅꯦ